ꯍꯜꯂꯣ ꯎꯝ ꯇꯥꯏ ꯅꯪꯒꯤ ꯃꯤꯡꯒ ꯃꯥꯏ ꯍꯥꯏꯕ꯭ꯔꯥ ꯎꯝ
ꯈꯪꯗꯦ ꯍꯣꯏ
ꯎꯝ ꯄꯩꯁꯥ ꯍꯦ ꯍꯥꯏꯕ ꯃꯥ
ꯑꯗꯨ ꯈꯇꯪ ꯄꯤꯕ
ꯌꯥꯏ ꯅ ꯌꯥꯏ
ꯀꯅꯥ ꯀꯅꯥ ꯂꯩꯕ꯭ꯔꯣ ꯍꯧꯖꯤꯛꯇꯤ
ꯗꯥ ꯑꯃꯔꯒ ꯂꯩꯌꯦꯦ ꯃꯥꯗꯤ ꯀ ꯃꯥꯗꯤ ꯑꯥꯏꯐꯣꯟ ꯄꯥꯏꯈ꯭ꯔꯦ
ꯑꯦꯁꯃꯤꯗꯤ ꯀꯣ ꯑꯞꯗꯦꯠ ꯇꯧꯈꯅꯦ
ꯏꯝꯐꯜ ꯄ ꯍꯥꯏꯕꯒꯤ ꯏꯁꯩꯗꯨ ꯀ ꯀꯟꯅ ꯁꯣꯡꯕꯒꯤ ꯇꯥꯅꯤꯡꯕ ꯂꯩꯔꯕꯝꯅꯦ ꯅꯍꯥꯟ ꯍꯥꯏꯗꯤ ꯑꯩꯈꯣꯏꯒꯤ ꯐꯣꯟ ꯄꯥꯏꯔ ꯑꯁ ꯀꯣꯟ ꯂ ꯂꯩꯒꯦꯗꯤ ꯀꯥꯟ ꯌꯥꯗ
ꯎꯝ
ꯑꯗꯔ ꯁꯨꯝ ꯁꯨꯝ ꯍꯣꯡꯈ꯭ꯔꯦꯅꯦ ꯃꯤꯁꯦ ꯎꯝ
ꯑꯞꯒ꯭ꯔꯦꯗ ꯇꯧꯈ꯭ꯔꯦ ꯃꯦꯗꯤꯌꯝ ꯏꯅꯥꯈꯨꯟꯈ꯭ꯔ ꯃꯥꯜꯂꯤꯦꯀꯣ
ꯄꯩꯁ ꯌꯥꯝ ꯄꯥꯏꯔꯕꯨ ꯆꯅꯤ ꯃꯤꯗꯤ
ꯑꯩ ꯐꯟ ꯀꯌꯥ ꯄꯥꯏꯕ꯭ꯔꯥ
ꯗ ꯑꯃꯔ ꯃꯤꯗ ꯑꯄ ꯇꯔꯣ ꯐꯇꯤꯟ ꯄ
ꯑꯦ ꯐ꯭ꯔꯣꯁꯦꯅ ꯃ ꯇꯂ ꯐꯣꯟ ꯄꯥꯔꯔꯕꯅ
ꯑꯦ ꯑꯩꯈꯣꯏꯗꯤ ꯄꯥꯏꯕ ꯉꯝꯗ꯭ꯔꯦ ꯂꯥꯏꯔꯕꯤ ꯑꯣꯏꯔꯦ
ꯑꯗꯣ ꯅꯪꯁꯨ ꯑꯗꯨꯗ ꯀꯣꯔ ꯁꯦꯟꯇꯔ ꯌꯥꯎꯈ꯭ꯔꯗꯤ ꯑꯄꯅ ꯂꯧꯕ ꯌꯥꯔꯤꯅ
ꯊꯕꯛ ꯀꯩꯅꯣ ꯇꯧꯔꯗꯤ ꯂꯧꯕ ꯌꯥꯏ ꯑꯗꯨꯕꯨ ꯑꯩ ꯐꯣꯟꯗꯤ ꯄꯥꯏꯅꯤꯡꯗꯦ
ꯍꯣꯏꯗ ꯕꯤꯇ꯭ꯔꯤꯗꯣ ꯌꯥꯝ ꯆꯠꯄꯅꯤꯅꯀꯣ
ꯎꯝ
ꯑꯗꯨꯗꯤ ꯅꯨꯡꯉꯥꯏꯇꯦ ꯍꯥꯏꯔꯦ ꯑꯗꯣ ꯃꯁꯛꯇꯤ ꯌꯥꯝ ꯐꯖꯕ
ꯃꯁꯛ ꯈꯛꯇꯅꯦ ꯑꯁꯦꯡꯕ ꯃꯁꯛꯇꯤ ꯌꯥꯝ ꯐꯖꯕ
ꯍꯣꯏ ꯌꯥꯝ ꯃꯇꯥ ꯑꯣꯏꯕꯒꯤ ꯌꯥꯝ ꯄꯤꯛ ꯑꯣꯏꯔꯕꯣ ꯑꯁ ꯁ ꯁꯟꯗꯦ ꯑꯩ ꯐꯣꯟꯝ ꯄꯥꯏꯔ ꯐꯣꯟ ꯇꯔ ꯑꯗꯨꯝ ꯇꯧꯔ ꯂꯩꯔꯦ
ꯆꯥꯔꯖ ꯇꯧꯔꯒ ꯀꯩꯅꯣ ꯒꯦꯝꯒꯨꯝꯕ ꯁꯝꯅ ꯍꯥꯏꯔꯗꯤ ꯕꯦꯇ꯭ꯔꯤꯗ ꯊꯨ ꯊꯨꯅꯌꯥꯝ ꯀꯥꯕꯅꯦ ꯀꯨꯝꯕꯅꯦꯕ
ꯑꯣ ꯑꯗꯨꯒꯤꯔ ꯈꯪꯒꯦ ꯃꯥꯗꯤ
ꯎꯝ
ꯃꯥꯗꯤ ꯍꯥꯏꯈꯣ ꯄꯌꯥꯖ ꯈꯠꯇꯅꯥ ꯈꯄꯅꯥ ꯒꯤꯅ ꯍꯥꯗꯤ ꯅꯦꯗ ꯈꯔꯂ ꯒꯗ ꯑꯝꯅꯦ ꯍꯥꯏꯖꯤꯛꯒꯥꯟ ꯑꯥꯏ ꯐꯣꯟ ꯄꯔ ꯌꯥꯝ ꯐ ꯇꯧꯅꯤꯡꯕꯒꯤꯀꯣ ꯌꯥꯗ꯭ꯔꯦꯕ
ꯐꯔꯤ
ꯎ ꯦꯔꯤꯌꯥ ꯈꯣꯏꯗꯤ ꯊꯕꯛ ꯆꯣꯛꯈ꯭ꯔꯕ꯭ꯔꯥ ꯃꯦꯔꯤꯌꯥ ꯃꯦꯔꯤꯌꯥ ꯈ꯭ꯋꯥꯗꯤ ꯊꯕꯛ ꯇꯧꯈ꯭ꯔꯕ꯭ꯔꯥ
ꯇꯣꯛꯇ꯭ꯔꯤ ꯇꯧꯔꯤꯗ ꯇꯧꯈꯤꯒꯦ ꯍꯥꯏ ꯑꯦ ꯃꯣꯏꯗꯤ
ꯀꯅꯥ ꯀꯅꯥ ꯂꯩꯕ꯭ꯔꯥ ꯊꯣꯏꯊꯣꯛꯏꯗꯤ
ꯑꯩ ꯊꯣꯏꯊꯣꯏꯒ ꯃꯦꯔꯦꯌꯥꯒ ꯑꯗꯨ ꯈꯛꯇ ꯉꯥꯏꯔꯦ ꯃꯤ ꯑꯇꯣꯞꯄ ꯂꯩꯇ꯭ꯔꯦ ꯁꯥꯔꯚꯤꯁꯀꯤꯗꯤ ꯀꯩ ꯎ ꯀꯌꯥꯕ ꯃꯥ ꯃꯔꯖꯤ ꯂꯥꯏꯦ ꯁꯔꯚꯤꯁꯁꯤꯁꯨ ꯃꯤ ꯑꯅꯤꯈꯛꯇ ꯉꯥꯏꯔꯕꯅꯦ
ꯎꯝꯕꯔꯇꯤꯟ ꯇꯥꯔꯅꯤ ꯅ ꯝ ꯎꯃꯔꯖꯦꯇꯤ
ꯁꯔꯣ ꯅꯨꯡꯉꯥꯏꯕ꯭ꯔꯥ ꯀꯃꯥꯏꯅ ꯇꯧꯕ꯭ꯔꯣ ꯍꯧꯖꯤꯛ ꯀ
ꯀꯔꯤ ꯍꯥꯏꯕ
ꯀꯂ꯭ꯥꯁ ꯅꯨꯡꯉꯥꯏꯕ꯭ꯔꯣ ꯀꯃꯥꯏꯅ ꯇꯧꯕ꯭ꯔꯣ ꯀꯔꯤ ꯇꯧꯔꯒ ꯂꯩꯕ꯭ꯔꯣ
ꯅꯨꯡꯉꯥꯏꯗꯦ ꯀꯗꯥꯗꯒꯤꯅꯣ ꯑꯩꯅ ꯍꯥꯏ ꯐꯪꯟꯒꯤ ꯋꯥꯔꯤ ꯁꯥꯕꯒꯤ ꯀꯥ ꯑꯗꯨꯒꯤꯅꯤꯗ ꯑꯣꯛꯇꯣꯞꯄꯁ ꯆꯤꯜꯂꯤꯗ꯭ꯔꯣꯏ ꯑꯃ ꯃꯁ ꯆꯗꯦꯕꯤ ꯀꯣꯟꯟꯁꯇꯤ ꯐꯔꯥꯏ ꯑꯃ
ꯑꯣꯗꯔꯂꯥꯛꯑꯦꯅꯦ ꯏꯅꯦꯕꯃ
ꯑꯗꯨꯝ ꯄꯥꯏꯔꯒ ꯀꯩꯅꯣ ꯇꯧꯋꯣ
ꯍꯣꯏ ꯌꯥꯝꯗꯦꯗ ꯑꯅꯤ ꯈꯛꯇꯪꯅꯤꯗ
ꯅꯪꯅ ꯇꯧ ꯅꯪꯅ ꯇꯧꯒꯦꯔꯣ
ꯍꯣꯏ
ꯑꯁꯤꯝꯅ ꯇꯧꯒꯗꯕꯗꯣ ꯅꯪꯅ ꯇꯧꯒꯗꯕ ꯃꯥꯜꯂꯦ ꯀꯥꯎꯐꯥꯏꯒꯨꯝꯕ
ꯍꯣꯏ ꯃꯤ ꯃꯤ ꯁꯨꯗꯝꯅꯤꯅꯥ
ꯎꯝ
ꯎꯝ ꯅꯣꯏꯗꯤ ꯔꯤꯁ ꯇꯦꯟꯖ ꯐꯖꯕꯗ ꯆꯠꯂꯒ ꯆꯠꯄ ꯆꯥꯕ ꯌꯥꯏꯅꯦ
ꯀꯗꯥꯏꯗꯒꯤ ꯏꯅꯥ ꯈꯨꯟꯕꯗꯣ ꯀꯗꯥꯏꯗꯒꯤꯔꯣ
ꯑꯗꯣ ꯃꯣꯏꯒꯤꯗꯤ ꯃꯄꯥꯟꯒꯤꯗꯤ ꯔꯦꯁꯇꯨꯔꯦꯟꯒꯨꯝꯕ ꯆꯪ ꯍꯥꯏꯗꯤ ꯌꯥꯝꯅ ꯑꯦꯛꯁꯄꯦꯟꯁꯤꯞ ꯑꯣꯏꯌꯦ ꯍꯥꯏꯌꯦ
ꯑꯦꯛꯁꯄꯦꯟꯁꯤꯞ ꯑꯣꯏꯌꯦ ꯅꯍꯥꯟ ꯑꯩꯈꯣꯏ ꯕꯒꯔ ꯀꯩꯅꯣ ꯐꯦꯕꯔ ꯍꯥꯞꯇ ꯆꯠꯄꯀꯣ
ꯑꯥꯎ
ꯁꯥꯏꯕꯔ ꯍꯥꯞꯇ ꯑꯗꯨꯝ ꯀꯩꯅꯣ ꯀꯣꯏꯐꯝ ꯌꯥꯝ ꯂꯥꯛꯑꯦꯕ ꯑꯗꯣ ꯃꯣꯜꯒꯨꯝꯕꯁꯨ ꯂꯩꯑꯦ ꯑꯗꯨ ꯔꯦꯁꯇꯨꯔꯦꯟꯒꯨꯝꯕ ꯀꯩ ꯀꯩꯅꯣ ꯚꯔꯒꯨꯝꯕꯁꯨ ꯌꯥꯝ ꯂꯩꯑꯕ ꯑꯗꯨꯗ ꯑꯗꯨ ꯀꯣꯏꯕ ꯆꯠꯄꯅꯦꯕ ꯆꯠꯄ ꯀꯥꯟꯗ ꯑꯥ ꯕꯒꯔ ꯀꯔꯤ ꯍꯥꯏꯕ꯭ꯔꯥ ꯃꯦꯛꯗꯣꯅꯦꯜꯒꯤ ꯀꯩꯅꯣꯗ ꯆꯪꯕ ꯑꯗꯨꯒꯤ ꯕꯒꯔꯒꯨꯝꯕ ꯄꯦꯞꯁꯤꯒꯤ ꯄꯦꯞꯁꯤꯒꯨꯝꯕ ꯈꯛꯇ ꯑꯣꯏ ꯄꯦꯞꯁꯤꯒꯨꯝꯕ ꯃꯥꯜꯂꯦꯕ ꯕꯒꯔ ꯃꯔꯤ ꯄꯦꯞꯁꯤ ꯀꯩꯅꯣ ꯆꯥꯕ ꯀꯥꯟꯗ ꯂꯤꯁꯤꯡ ꯃꯔꯤ ꯍꯦꯟꯅ ꯆꯪꯉꯦꯅ
ꯑꯁ ꯑꯗꯨ ꯈꯇꯪꯗ ꯑꯦꯁ ꯌꯥꯝ ꯇꯥꯡꯉꯤꯅꯦ ꯑꯗꯨꯒꯤꯅꯦ ꯃꯄꯥꯟꯗ ꯔꯦꯁꯇꯨꯔꯦꯟ ꯍꯥꯏꯕꯗꯤ ꯁꯤꯂꯔꯤꯒꯨꯝꯕ ꯆꯥꯎ ꯆꯥꯎꯅ ꯄꯤꯕ ꯉꯝꯕꯗ ꯑꯗꯨꯒꯤꯅꯦ ꯅꯠꯇ꯭ꯔꯗꯤ ꯄꯤꯕ ꯁꯨꯛꯉꯝ ꯉꯃꯣꯏ
ꯑꯗꯨꯅꯦ ꯑꯗꯨꯒꯤ ꯐꯥꯔꯁ ꯇꯥꯏꯝꯗ ꯃꯣꯏꯒꯤ ꯑꯣꯗꯔ ꯂꯧꯕ ꯀꯥꯟꯗ ꯃꯦꯆꯤꯟ ꯑꯃ ꯂꯩꯌꯦꯕ ꯃꯣꯏꯒꯤ ꯑꯗꯨ ꯍꯣꯏ ꯀꯩꯅꯣ ꯁꯔꯚꯤꯁꯁꯀꯤꯗ ꯋꯦꯇꯔ ꯋꯦꯗ꯭ꯔꯦꯁ ꯀꯩꯅꯣ ꯇꯧꯗ꯭ꯔꯦꯕ ꯁꯔꯚꯤꯁ ꯇꯧꯗꯦꯕ ꯀꯩꯅ ꯅꯨꯄ ꯎ ꯀꯦ ꯑꯦꯞ ꯁꯤꯒꯤ ꯇꯥꯏꯞꯇ ꯑꯣꯗꯥꯏꯇ ꯑꯣꯔꯒ ꯂꯥꯎ ꯇꯧꯊꯣꯛꯑꯦꯩꯅ ꯅꯝꯕꯔꯗꯣ
ꯑ
ꯏꯁꯀ꯭ꯔꯤꯟ ꯑꯃ ꯏꯁꯃꯥꯔꯠꯀꯤ ꯏꯁꯃꯥꯔꯠ ꯇꯤꯚꯤ ꯅꯠꯇꯦꯅꯦ ꯑꯩꯁꯨ ꯍꯥꯏꯕ ꯍꯥꯏꯗꯔ ꯇ꯭ꯔꯤꯟ ꯑꯃ ꯂꯩꯒꯅꯤ ꯑꯗꯨꯗ ꯑꯩꯈꯣꯏꯅ ꯑꯣꯗꯔ ꯇꯧꯒꯅꯦꯕ
ꯎꯝ
ꯑꯗꯨꯗ ꯑꯩꯈꯣꯏꯅ ꯄꯦ ꯇꯧꯕ ꯂꯣꯏꯔꯒ ꯇꯧꯕ ꯂꯣꯏꯔꯗꯤ ꯄꯦꯄꯔ ꯑꯃ ꯊꯣꯛꯑꯅꯤ ꯑꯗꯨ ꯅꯝꯕꯔ ꯌꯥꯎꯔꯅꯤ
ꯑꯗꯨ ꯅꯝꯕꯔꯗꯣ ꯉꯥꯏꯕ ꯇꯥꯔꯕꯅꯦꯕ ꯑꯩꯈꯣꯏꯅ ꯂꯧꯕꯂꯣ ꯑꯗꯨꯗ ꯑꯣꯗꯔ ꯇꯧꯔꯒ ꯀꯣ
ꯍꯣꯏ
ꯅꯝꯕꯔꯗꯣ ꯂꯥꯎꯊꯣꯛꯑꯅꯤ ꯂꯥꯎꯊꯣꯛꯑꯗꯤ ꯑꯗꯨꯝ ꯂꯧꯔꯅꯤ ꯅꯪꯅꯤꯡꯕꯅ ꯐꯥꯔꯁ ꯇꯥꯏꯝ ꯑꯣꯏꯕꯒꯤ ꯆꯆꯥꯄꯣꯠꯄꯨꯗꯤ ꯍꯥꯎꯋꯦ ꯍꯥꯎꯕꯕꯨꯗꯤ ꯐ꯭ꯔꯦꯟꯁ ꯐ꯭ꯔꯦꯟꯁ ꯐ꯭ꯔꯥꯏꯒꯨꯝꯕ ꯑꯗꯨ ꯅꯨꯃꯤꯠꯇ ꯐ꯭ꯔꯦꯟꯁ ꯐ꯭ꯔꯥꯏ ꯃꯔꯤꯔꯥ ꯑꯗꯨꯀꯣ ꯕꯔꯒꯔ ꯆꯀꯦꯟꯒꯤꯗꯣ ꯌꯥꯝ ꯆꯥꯎꯕꯅꯦ ꯑꯗꯨꯁꯨ ꯗꯨꯃꯔꯤ ꯗꯨꯃꯔꯤ ꯑꯗꯨꯒ ꯄꯦꯞꯁꯤꯗꯣ ꯃꯔꯤ ꯂꯧꯕ ꯑꯗꯨꯣ ꯂꯤꯁꯤꯡ ꯃꯔꯤ ꯍꯦꯜꯂꯦ
ꯀꯅꯥ ꯀꯅꯥ ꯆꯠꯄ꯭ꯔꯣ
ꯑꯩꯅꯦꯣꯟ ꯏꯆꯦꯟ ꯊꯥꯂꯤꯅꯦ ꯑꯗꯨꯒ ꯏꯆꯦꯜꯂꯨꯁꯤꯅꯦ ꯑꯗꯨꯒ ꯏꯆꯦ ꯑꯔꯨꯉꯩꯗꯣ
ꯎꯝ
ꯑꯩꯈꯣꯏ ꯃꯔꯤ ꯆꯠꯄꯅꯤ ꯑꯩꯈꯣꯏ ꯆꯠꯀꯦ ꯍꯥꯏꯅ ꯊꯣꯛꯄ ꯀꯥꯟꯗ ꯃꯥꯕꯨꯁꯨ ꯊꯦꯡꯅꯕ ꯔꯨꯞ
ꯑꯥ ꯑꯥ
ꯍꯣꯏ ꯀꯗꯥꯏ ꯆꯠꯀꯦꯔꯥ ꯍꯥꯏꯅ ꯍꯥꯏꯕ ꯑꯗꯨꯗ ꯆꯠꯀꯦ ꯍꯥꯏꯕꯒꯤꯦ ꯑꯩꯁꯨ ꯌꯥꯎꯒꯦ ꯍꯥꯏꯕꯡ ꯑꯗꯨꯗꯥꯏ ꯇꯧꯕꯤꯔꯒ ꯃꯥꯗꯤ ꯌꯥꯥꯗꯦ
ꯑꯣ ꯀꯗꯤꯒꯦꯔꯣ
ꯑꯗꯨꯒꯨꯝꯕꯗꯣ ꯆꯥꯅꯤꯡꯗꯦ ꯍꯥꯏꯅ ꯆꯥꯗꯦ ꯆꯥꯎꯕꯒꯤ ꯑꯃ ꯐꯥꯎ ꯆꯥꯕ ꯉꯝꯗꯕꯅꯦ ꯑꯗꯣ ꯕꯀꯔꯗꯣ
ꯑꯥ ꯃꯥꯗꯤ ꯌꯥꯝ ꯉꯅ ꯂꯩꯔ ꯃꯥꯜꯂꯦꯀꯣ
ꯅꯥ
ꯐꯖꯩ ꯍꯥꯏꯕ ꯅꯨꯄꯤꯗ
ꯑ ꯅꯨꯡꯉꯥꯏꯔꯒ ꯅꯨꯡꯉꯥꯏꯕ ꯃꯥꯜꯂꯦ ꯍꯥꯏꯕ
ꯍꯥꯥ
ꯀ ꯇ ꯊꯒꯤꯅꯅꯨꯡꯉꯥꯏꯒꯦꯔ
ꯑꯗꯣ ꯃꯄꯥꯟꯗ ꯑꯗꯨꯝ ꯃꯊꯟꯗ ꯂꯩ ꯑꯣꯏꯔꯁꯨ ꯍꯤꯡꯕ ꯉꯝꯃꯗꯣ ꯉꯥꯛꯑꯦ ꯍꯥꯏꯕꯅꯤꯗ
ꯑꯣ ꯃꯣꯏꯒꯤ ꯀꯩꯅꯣꯗꯤ ꯁꯦꯂꯔꯤꯗꯤ ꯅꯨꯡꯉꯥꯏꯕ ꯃꯥꯜꯂꯦ ꯑꯗꯨꯕꯨ ꯈꯪꯗꯦ ꯃꯤꯉꯣꯟꯗꯗꯤ ꯍꯥꯏꯕꯤꯒꯅꯨ ꯑꯗꯨꯕꯨ ꯃꯥꯗꯤ ꯃꯥꯒꯤ ꯕꯣꯏ ꯐ꯭ꯔꯦꯟꯒ ꯂꯩꯕꯅꯤꯅ
ꯑꯣ
ꯐ꯭ꯔꯦꯟꯒ ꯂꯥꯏꯕꯒꯤ ꯎꯝ ꯃꯥꯒꯤ ꯕꯣꯏ ꯐ꯭ꯔꯦꯟꯅ ꯔꯦꯟꯒꯨꯝꯕ ꯀꯩ ꯀꯩꯅꯣꯒꯨꯝꯕꯗꯤ ꯂꯣꯏ ꯄꯤꯈ꯭ꯔꯕꯅꯦ ꯃꯥꯅ ꯑꯦꯟꯁꯥꯡꯒꯨꯝꯕ ꯈꯛꯇꯅꯦꯕ ꯃꯥꯅ ꯆꯥꯅꯤꯡꯕꯒꯨꯝꯕꯗꯣ ꯈꯛꯇ ꯂꯩꯕꯅꯦꯕ
ꯃꯥꯒꯤ ꯕꯣꯏ ꯐ꯭ꯔꯦꯟ ꯀꯔꯤꯗꯇꯤꯅꯣ ꯑ
ꯅꯦꯄꯜꯂꯤ
ꯑ
ꯑꯁ ꯑꯁꯤ ꯁꯤꯗ ꯆꯥꯟꯈ꯭ꯔꯗꯤꯀꯣ
ꯑ
ꯑꯩꯈꯣꯏꯒꯤ ꯖꯥꯠ ꯑꯩꯈꯣꯏꯒꯤ ꯖꯥꯠꯅ ꯑꯩꯈꯣꯏꯒꯤ ꯅꯣꯔꯠ ꯏꯁꯀꯤ ꯃꯤꯅ ꯅꯣꯔꯠ ꯏꯁꯀꯤ ꯃꯤꯕꯨ ꯅꯨꯡꯁꯤꯕꯗ ꯎꯗꯕꯅꯦ ꯑꯄꯥ ꯀꯣꯄꯜ ꯆꯠꯂꯒ ꯂꯩꯕꯗꯣ ꯃꯌꯥꯡ ꯅꯨꯄꯥꯒ ꯑꯗꯨꯝ ꯄꯨꯜꯂꯒ ꯆꯠꯀꯅꯤ ꯂꯩꯁꯥꯕꯤ ꯍꯣꯏꯗꯣ ꯇꯦꯟ ꯇꯦꯟ ꯍꯥꯞꯄꯂꯒ ꯀꯣ ꯗ꯭ꯔꯦꯁ ꯀꯨꯝꯃꯗꯣ
ꯍꯥꯥ
ꯏꯁꯇꯔꯤꯡꯒꯤ ꯇꯥꯏꯞꯇ ꯑꯗꯨꯒ ꯏꯁꯇꯔꯤꯡꯒꯨꯝꯕꯁꯨ ꯍꯥꯞꯇꯕꯤꯗ ꯀꯔꯤ ꯍꯥꯏꯁꯤꯔꯥ ꯍꯦꯛꯉꯩꯗꯅꯤ ꯑꯗꯨ ꯈꯛꯇ ꯍꯥꯞꯄꯒ ꯆꯠꯀꯅꯤ ꯏꯁꯀꯥꯠ ꯃꯆꯥ ꯃꯆꯥꯒ ꯉꯄ
ꯑꯗꯨꯒꯅꯦ ꯃꯤꯅ ꯃꯤꯅꯊ ꯍꯥꯏꯊꯤꯔꯒ ꯂꯩꯕꯗꯣ
ꯑ ꯇꯣꯅꯦ ꯁꯤꯗ ꯂꯩꯕ ꯅꯨꯄꯤ ꯈꯣꯏꯗꯣ ꯀꯩꯅꯣ ꯇꯧꯕ ꯊꯖꯕ ꯌꯥꯗꯦ ꯍꯥꯏꯕꯗꯣ ꯅꯨꯄꯤ ꯅꯨꯄꯤ ꯃꯌꯥꯝꯅ ꯑꯗꯨꯝ ꯑꯦ ꯍꯟꯗ꯭ꯔꯦꯠ ꯄꯥꯔꯁꯦꯟꯗꯤ ꯑꯗꯨꯝ ꯇꯧꯋꯦ ꯍꯥꯏꯕꯗꯤ ꯅꯠꯇꯦ ꯑꯗꯨꯕꯨ ꯅꯥꯏꯟꯇꯤ ꯅꯥꯏꯟꯗꯤ ꯑꯣꯏꯈ꯭ꯔꯕꯅꯦꯕ ꯁꯨꯃꯥꯏꯅ ꯇꯧꯕꯗꯣ
ꯍꯣꯏꯗ
ꯝ ꯅꯨꯄꯥꯒ ꯀꯩꯅꯣ ꯄꯨꯜꯂꯒ ꯂꯩꯕ ꯉꯥꯛꯇ ꯉꯥꯏꯔꯦ ꯅꯨꯄꯥ ꯅꯨꯄꯤ ꯅꯨꯄꯥ ꯅꯨꯄꯤ ꯑꯗꯨꯅꯦ ꯏꯅꯥꯎꯅꯨꯄꯤ ꯀꯩꯅꯣꯅ ꯅꯨꯍꯦꯂꯅꯀꯣ
ꯑꯥ
ꯑꯩꯈꯣꯏꯒꯤ ꯀꯩꯅꯣꯗ ꯅꯨꯄꯥ ꯐꯖꯕ ꯑꯃ ꯎꯔꯦ ꯍꯥꯏꯔꯗꯤ ꯍꯌꯦꯡ ꯑꯃꯨꯛꯀ ꯎꯕ ꯀꯥꯟꯗ ꯅꯨꯄꯤꯒ ꯑꯃꯨꯛꯀ ꯆꯜꯂꯝꯒꯅꯤ
ꯇꯂꯦꯗ꯫
ꯃꯥꯒꯤ ꯅꯨꯄꯤꯒ ꯑꯗꯨꯝ ꯄꯨꯜꯂ ꯂꯩꯒꯅꯤ ꯍꯥꯏꯕ
ꯑꯗꯣ ꯃꯣꯏ ꯑꯣ ꯃꯣꯏ ꯌꯥꯝ ꯅꯨꯡꯉꯥꯏ ꯂꯩ ꯃꯥꯜꯅꯦ ꯑꯣ ꯑꯗꯨ ꯁꯃꯤꯗꯦ
ꯑꯍꯣꯏ ꯑꯗꯨꯝ ꯅꯨꯡꯉꯥꯏꯕ ꯃꯥꯜꯂꯦ ꯃꯣꯏꯁꯦ꯫ ꯑ ꯑꯦ ꯑꯩꯈꯣꯏꯗꯤ ꯌꯨꯝ ꯐꯥꯎ ꯃꯤ ꯐꯥꯎ ꯂꯩꯕ ꯎꯝ ꯆꯠꯂꯤꯉꯥꯏꯗ ꯍꯨꯏ ꯑꯃ ꯄꯨꯔꯝ ꯄꯨꯔꯛꯑꯦ꯫ ꯀꯤꯄꯤꯒꯤ ꯇꯥꯏꯞꯇ ꯀꯅꯥꯅ ꯑꯣꯏ ꯀꯦꯔꯣ ꯍꯨꯏꯒꯤ ꯃꯃꯥꯅꯅꯦꯅ꯫
ꯑꯁ ꯇꯗ ꯄꯨꯔꯛꯀꯅꯨ ꯍꯥꯏꯅ ꯃꯄꯥꯟꯗ ꯂꯥꯏꯕꯛ ꯏ ꯇꯗ꯭ꯔꯣ
ꯑꯗꯨ ꯑꯗꯨꯅꯦ
ꯆꯥꯛ ꯄꯤꯕꯒꯥ ꯃꯊꯤ ꯁꯦꯡꯕꯒꯥ
ꯑꯗꯨ ꯑꯗꯨ ꯍꯨꯏꯕꯨꯗꯤ ꯀꯩꯅꯣ ꯃꯥꯒꯤ ꯃꯄꯨꯅ ꯐꯖꯅ ꯇꯝꯗꯤ ꯇꯝꯕꯤꯕ ꯃꯥꯜꯂꯦ ꯊꯤ ꯐꯥꯏꯕꯒꯨꯝꯕ ꯗꯤ ꯃꯁꯔꯨꯝꯗ ꯑꯗꯨꯝ ꯆꯠꯂꯒ ꯐꯌꯦ꯫
ꯑꯗꯣ ꯃꯃꯜ ꯀꯌꯥ ꯄꯤꯦ ꯍꯥꯏꯕ꯭ꯔꯣ
ꯐ꯭ꯔꯤꯗꯅꯦ꯫
ꯑꯣ ꯑꯣ
ꯉꯔꯥꯡ ꯎꯝ ꯉꯔꯥꯡ ꯉꯔꯥꯡꯗꯣ ꯑꯥ ꯃꯞ ꯄꯨꯗꯣ ꯀꯩꯇꯧ ꯌꯨꯝꯊꯣꯛꯈ꯭ꯔꯕ꯭ꯔꯥ ꯍꯥꯏꯕ ꯍꯥꯏꯕ꯭ꯔꯥ ꯈꯪꯗꯦ ꯃꯄ ꯃꯃꯥꯒ ꯃꯆꯥꯅꯦꯕ ꯑꯅꯤ ꯄꯨꯔꯛꯄꯗꯣ꯫ ꯃꯃꯥꯗꯤ ꯃꯁꯛ ꯐꯖꯩꯦ ꯍꯥꯏ ꯑꯩ ꯈꯪꯒꯦ ꯃꯆꯥ ꯃꯃꯥꯗꯤ ꯃꯣꯏꯅ ꯊꯝꯕ ꯅꯨꯄꯥ ꯑꯃꯅ ꯄꯨꯈ꯭ꯔꯦ ꯍꯥꯏꯌꯦꯦ ꯑꯗꯣ ꯃꯆꯥꯗꯤꯦ ꯑꯕꯤꯒꯦꯜꯒ ꯈꯪꯅꯕ ꯃꯥꯜꯂꯦ ꯕꯤꯒꯦꯜ ꯑꯩꯈꯣꯏꯅ ꯅꯪ ꯍꯨꯏ ꯄꯥꯝꯃꯗꯤ ꯂꯧꯕ ꯂꯥꯛꯑꯣ ꯍꯥꯏꯅ ꯍꯥꯏꯕ ꯑꯗꯨꯒꯤ ꯃꯥ ꯊꯣꯛꯈ꯭ꯔꯕꯅꯦꯕ꯫
ꯎꯝ ꯑꯦꯕꯤꯒꯦꯜ ꯈꯣꯏꯗꯤ ꯊꯕꯛ ꯀꯔꯤ ꯊꯕꯛ ꯇꯧꯕꯒꯤꯔꯀꯣ꯫
ꯈꯪꯗꯦ ꯀꯔꯤ ꯊꯕꯛ ꯇꯧꯕ꯭ꯔꯥ ꯍꯥꯏꯗꯤ꯫
ꯑꯦꯁ ꯑꯗꯨꯁꯨ ꯐꯪꯗꯕ꯭ꯔꯣꯅꯦ
ꯍꯥꯎꯗꯦ ꯑꯗꯨꯒꯨꯝꯕ ꯊꯕꯛ ꯀꯔꯤ ꯊꯕꯛ ꯇꯧꯕ꯭ꯔꯥ ꯑꯗꯨꯒꯨꯝꯕ ꯇꯧꯕ꯭ꯔꯥ ꯁꯪꯗꯦ ꯑꯗꯨꯕꯨ